ꯑꯣ ꯍꯣꯏ ꯍꯣꯏ ꯍꯣꯏ ꯇꯥꯏꯌꯦ
ꯀꯩꯗꯧꯔꯤꯅꯣ ꯁꯨꯝ ꯐꯝꯃꯤꯌꯦ ꯑꯦ ꯍꯦ ꯍꯦ ꯍꯦ ꯏꯕꯥꯅꯤ ꯈꯨꯏꯁꯟꯁꯦ ꯌꯥꯏꯍꯦ
ꯎꯝ ꯀꯅꯥ ꯀꯅꯥ ꯂꯩꯕ꯭ꯔꯣ
ꯍꯧꯖꯤꯛꯇꯤ ꯑꯩꯈꯣꯏ ꯗꯗꯥꯒ ꯂꯩ
ꯑꯣ ꯑꯣ ꯑꯩ ꯏꯃꯥꯟꯅꯕꯤꯒ ꯂꯩꯌꯦ
ꯑꯣ ꯆꯥꯛꯗꯤ ꯆꯥꯔꯦꯀꯣ ꯑꯍꯤ ꯍꯤ ꯍꯤ ꯍꯥ ꯂꯩꯔꯦ ꯑꯍꯦ ꯍꯦ ꯍꯦ
ꯍꯣꯏ ꯍꯣꯏ ꯆꯥꯔꯦ ꯉꯁꯥꯏꯅ
ꯑ ꯎꯝ ꯑꯩꯁꯨ
ꯅꯪ ꯑꯣ ꯀꯩ ꯃꯊꯦꯜꯅꯣ
ꯀꯣꯏꯁꯟ ꯍꯪꯕ ꯀꯤꯈ꯭ꯔꯦ ꯍꯧꯖꯤꯛꯇꯤ ꯍꯤ ꯍꯤ
ꯎꯝ
ꯑꯩꯈꯣꯏ ꯉꯔꯥꯡ ꯑꯍꯤꯡꯒꯤ ꯏꯟꯁꯥꯡ ꯀꯩꯅꯣꯗꯣ ꯂꯦꯝꯍꯧꯕꯗꯣ ꯆꯥꯏ ꯑꯣꯛꯁꯥ ꯑꯍꯥꯎꯕꯅꯦ ꯑꯣꯏ ꯑꯍꯤ ꯍꯤ ꯍꯤ ꯑꯍꯥꯎꯕ ꯑꯣꯏꯕꯒꯤ ꯑꯔꯦꯝꯕꯗꯣ ꯆꯥꯔꯦ ꯅꯣꯏꯗꯤ
ꯑꯩꯗꯤ ꯑꯂꯨꯒ ꯁꯤ ꯀꯩꯅꯣ ꯈꯥꯃꯦꯟ ꯑꯁꯥꯡꯕ ꯕꯤꯟꯖꯥꯜꯗꯣ ꯑꯗꯨ ꯑꯗꯨꯒ ꯆꯥꯏꯌꯦ
ꯑꯣ ꯍꯥꯎꯅꯤ
ꯀ꯭ꯔꯤ ꯀ꯭ꯔꯤ ꯀ꯭ꯔꯤ ꯇꯧꯔꯤꯅꯣ ꯅꯪꯗꯤ
ꯑꯁ ꯀꯩꯝꯇ ꯇꯧꯗꯦꯗ ꯑꯗꯨꯝ ꯌꯨꯝꯗ ꯑꯗꯨꯝ ꯂꯩꯕꯅꯦ ꯍꯧꯖꯤꯛꯀꯥꯟꯗꯤ
ꯑꯣ ꯑꯩꯁꯨ ꯊꯕꯛ ꯇꯧꯗꯦ ꯁ꯭ꯀꯨꯜ ꯀꯥꯔꯒꯀꯣ ꯑꯗꯨꯝ ꯂꯩꯌꯦ
ꯑꯣ ꯑꯣ ꯑꯩꯁꯨ ꯍꯣꯏ ꯑꯩꯁꯨ
ꯎꯝ
ꯍꯧꯖꯤꯛ ꯀꯥꯟꯗꯤ ꯀꯌꯥ ꯅꯨꯡꯇꯤ ꯆꯠꯗꯦ ꯍꯥ ꯍ ꯅꯨꯡꯉꯥꯏꯔꯤ ꯍꯥꯏꯕ ꯇꯥꯔꯦꯅꯦ ꯑꯦ ꯍꯤ ꯍꯤ
ꯑꯣ ꯑꯣ ꯑꯩ ꯑꯦꯕ꯭ꯔꯤꯗꯦ ꯆꯠꯇꯦ ꯁ꯭ꯀꯨꯜ ꯑꯦꯕ꯭ꯔꯤꯗꯦ ꯆꯠꯇꯦ ꯍꯣꯏ ꯇꯟꯈ꯭ꯔꯦ ꯆꯠꯅꯤꯡꯉꯥꯏ ꯍꯣꯏ
ꯍ ꯍ ꯑꯣ ꯑꯗꯨꯅꯦ ꯇꯜꯂꯦ ꯅꯨꯡꯇꯤ ꯆꯠꯅꯤꯡꯉꯥꯏꯗꯤꯀꯣ
ꯍꯣꯏ
ꯅꯣꯡ ꯆꯨꯕ꯭ꯔꯥ ꯅꯣꯏꯗꯥ
ꯍꯧꯖꯤꯛꯔꯣ
ꯑꯥ ꯆꯨꯗꯦꯀꯣ ꯑꯣ ꯇꯝꯄꯥꯛꯇ ꯂꯩꯕ꯭ꯔꯥ
ꯍꯣꯏ ꯍꯣꯏ ꯇꯝꯄꯥꯛꯇ ꯂꯩꯌꯦ ꯕꯖꯥꯔꯗ ꯂꯩꯌꯦ
ꯑꯣ ꯑꯗꯨꯗꯤ ꯑꯗꯨꯗꯤ ꯑꯁꯤ ꯂꫭꯏꯔꯝꯅꯤ
ꯍꯥꯥ
ꯍꯥ ꯂꯩꯐꯝ ꯑꯃ ꯑꯣꯏꯔꯝꯅꯤ ꯍꯥꯏꯕꯅꯤꯗ ꯐꯥꯒꯤ ꯇꯧꯕꯅꯦ
ꯑꯥ ꯅꯪꯗꯤ ꯆꯤꯡꯗ ꯂꯩꯕ꯭ꯔꯣ
ꯏ ꯑꯩꯁꯨ ꯇꯝꯄꯥꯛꯇ ꯂꯩꯌꯦ
ꯑꯣ ꯑꯣ ꯁ꯭ꯀꯨꯜ ꯀꯥꯔ ꯂꯩ ꯍꯥꯏꯕꯣ ꯅꯪꯁꯨ
ꯍꯣꯏ ꯀꯣꯂꯦꯖ ꯀꯥꯔꯤꯑꯕ
ꯑ ꯑꯥ ꯏꯆꯤꯟ ꯏꯅꯥꯎꯗꯤ ꯀꯌꯥ ꯂꯩꯒꯦ
ꯑꯩꯈꯣꯏꯗꯤ ꯃꯤ ꯑꯃꯗ ꯑꯩꯈꯣꯏ ꯃꯤ ꯇꯔꯦꯠꯅꯦ
ꯑ ꯑꯩꯅ ꯇꯔꯨꯛ ꯅꯪꯅ ꯈꯔ ꯑꯃ ꯍꯦꯜꯂꯦ ꯎꯝ ꯅꯨꯄꯤ ꯀꯌꯥꯅꯣ ꯅꯨꯄꯥ ꯀꯌꯥꯅꯣ ꯂꯩꯕꯁꯦ ꯇꯥꯕ꯭ꯔꯣ
ꯇꯥꯗ꯭ꯔ
ꯀꯩ ꯍꯥꯏꯕ
ꯍꯜꯂꯣ
ꯇꯥꯕ꯭ꯔꯣ
ꯑ ꯇꯥꯏꯌꯦ ꯇꯥꯏꯌꯦ ꯏꯗꯤ ꯇꯥꯏꯌꯦ
ꯀꯌꯥꯅꯤ ꯍꯥꯏꯕ꯭ꯔꯣ
ꯑꯩꯈꯣꯏꯔꯣ
ꯍꯣꯏ
ꯑꯩꯈꯣꯏ ꯃꯤ ꯇꯔꯦꯠꯅꯦꯕ
ꯑ ꯅꯨꯄꯥ ꯀꯌꯥꯅꯣ ꯅꯨꯄꯤ ꯀꯌꯥꯅꯣ
ꯅꯨꯄꯥꯅ ꯑꯍꯨꯝ ꯑꯩꯈꯣꯏ ꯅꯨꯄꯤ ꯃꯔꯤ
ꯑꯣ ꯑꯣ ꯌꯥꯝ ꯅꯨꯡꯉꯥꯏꯔꯝꯅꯦ ꯑꯗꯨꯗꯤ
ꯉꯥꯏ ꯍꯥꯏꯕ ꯇꯥꯔꯦ ꯅꯣꯏꯗꯤ
ꯑꯩꯅ ꯇꯔꯨꯛ ꯅꯨꯄꯤ ꯃꯉꯥ ꯅꯨꯄꯥ ꯑꯃ ꯏꯅꯥꯎ ꯅꯨꯄꯥ ꯑꯃ ꯀꯣ
ꯅꯨꯄꯥ ꯅꯨꯄꯥꯁꯤꯗꯤ ꯅꯤꯡꯅꯤꯉꯥ ꯌꯥꯝ ꯀꯜꯂꯝꯕꯅꯤ ꯑꯗꯨꯗꯤ
ꯑꯁ ꯅꯨꯄꯥ ꯇꯥꯡꯈ꯭ꯔꯦ ꯑꯩꯈꯣꯏꯗꯤ
ꯇꯥꯡꯉꯏ ꯃꯥ ꯃꯊꯥꯟꯗ ꯑꯣꯏꯕꯤꯌꯦꯀꯣ
ꯑꯥ
ꯃꯥꯅꯁꯨ ꯌꯥꯝ ꯅꯤꯡꯉꯥꯏ ꯌꯥꯝ ꯀꯜꯂꯝꯕꯅꯤ ꯅꯣꯏꯁꯨ ꯐꯖꯅ ꯌꯦꯡꯁꯤꯜꯂꯕꯅꯤ ꯑꯗꯨꯗꯤ
ꯍ
ꯁꯅꯥꯒꯨꯝꯅ ꯊꯝꯕꯤꯔꯝꯅꯦꯕ
ꯎꯝ
ꯑꯣ ꯌꯥꯏꯔ ꯅꯨꯄꯤꯅ ꯏꯌꯥꯝꯕꯅ ꯐꯥꯕꯅꯦ
ꯑꯥ ꯅꯣꯏ ꯈꯨꯟꯅ ꯂꯩꯕ꯭ꯔꯣ
ꯍꯧꯖꯤꯛꯔꯣ ꯐꯠꯇꯦ ꯁꯤ ꯏꯝꯐꯥꯜꯗ ꯏꯝꯐꯥꯜꯗ ꯂꯩꯕꯅꯦ ꯑꯩꯗꯤ ꯏꯝꯐꯥꯜꯗ
ꯑꯥ ꯑꯥ
ꯅꯪꯁꯨ ꯂꯩꯔꯝꯅꯤꯅ ꯁꯤꯗ
ꯍꯣꯏ ꯍꯣꯏ ꯅꯅꯤ ꯀꯩ ꯏꯁꯀꯨꯜ ꯀꯥꯕ꯭ꯔꯣ
ꯗꯤ ꯑꯃꯝꯗ ꯀꯥꯏꯑꯦ
ꯑ ꯑ ꯑꯩꯗꯤ ꯀ꯭ꯂꯥꯁ ꯇꯨꯋꯜꯐ ꯀꯥꯔ ꯂꯩ ꯗꯣꯅ ꯏꯕꯇ ꯑꯣꯟ ꯁꯅ ꯑꯒ ꯎꯝ
ꯑꯗꯨ ꯂꯣꯏꯔꯒꯗꯤ ꯌꯥꯝꯗ ꯂꯥꯛꯑꯣ
ꯍꯣꯏ ꯍꯣꯏ
ꯑꯗꯨꯗ ꯊꯦꯡꯅꯁꯦ
ꯍꯣꯏ ꯍꯣꯏ ꯊꯦꯡꯅꯁꯦ
ꯅꯪꯒꯤ ꯂꯣꯏ ꯍꯥꯏꯔꯛꯑꯣ ꯍꯥꯏꯔꯛꯑꯣ ꯍꯥꯏꯔꯛꯑꯣ ꯅꯪ ꯍꯥꯟꯅ ꯍꯥꯏꯔꯛꯑꯣ
ꯀꯥꯎꯔꯦ ꯑꯃꯨꯛ ꯍꯥꯏꯅꯤꯡꯉꯥꯏ ꯇꯧꯔꯒ ꯅꯪ ꯍꯥꯏꯔꯛꯑꯣ
ꯀꯥꯎꯈ꯭ꯔꯦꯅꯦ
ꯎ
ꯅꯪꯒꯤ ꯌꯥꯗ꯭ꯔꯦ
ꯌꯥꯗ꯭ꯔꯦ ꯌꯥꯗ꯭ꯔꯦ ꯅꯪ ꯂꯣꯏ ꯂꯣꯏꯗ꯭ꯔꯤ ꯂꯣꯏꯒꯗꯧꯔꯕ꯭ꯔꯥ ꯍꯧꯕꯗ ꯉꯥꯏꯔꯤꯕ꯭ꯔꯥ ꯍꯥꯏꯕꯅꯤ ꯁꯤꯗꯣ
ꯑ ꯑꯩꯗꯨ ꯀꯨꯏꯗ꯭ꯔꯤꯌꯦ ꯅꯨꯃꯤꯠ ꯑ ꯇꯔꯦꯠ ꯇꯔꯦꯠꯂꯣ ꯇꯔꯨꯛꯔꯣ ꯌꯥꯎꯔꯝꯒꯅꯤ ꯀꯨꯏꯗ꯭ꯔꯤꯗ
ꯑꯣ ꯑꯣ
ꯅꯪꯗꯤ
ꯑꯩꯁꯨ ꯀꯨꯏꯗ꯭ꯔꯤꯕꯅꯤ ꯃꯃꯥꯡ ꯍꯞꯇꯥꯗ ꯃꯃꯥꯡ ꯍꯞꯇꯥꯒꯤ ꯊꯔꯁꯗꯦꯗꯔꯣ ꯑꯗꯨꯗ ꯍꯧꯕꯅꯤ ꯑꯩꯁꯨ
ꯑꯣ ꯑꯣ ꯑꯣ
ꯑꯗꯨ ꯄꯩꯁꯥꯗꯤ ꯐꯪꯉꯝꯅꯤꯅ ꯑꯃꯔꯛꯇꯤ
ꯍꯥꯥ
ꯄꯩꯁꯥꯗꯤ ꯐꯪꯂꯝꯅꯦꯕ
ꯑꯩꯗꯣ ꯑꯦꯀꯥꯎꯟ ꯍꯥꯡꯗ꯭ꯔꯤꯌꯦ ꯑꯗꯨꯒꯤ
ꯑꯣ ꯑꯣ ꯑꯗꯨ ꯃꯤ ꯃꯤꯒꯤ ꯀꯩꯅꯣꯗꯨꯁꯨ ꯍꯥꯞꯄ ꯌꯥꯏꯅ
ꯑꯪ ꯍꯥꯞꯄꯗꯤ ꯌꯥꯏ ꯑꯗꯣ ꯑꯩ ꯍꯥꯞꯇ꯭ꯔꯤꯌꯦ
ꯑꯣ
ꯑꯗꯨ ꯑꯗꯨꯒꯤ ꯃꯔꯝꯗꯣ ꯍꯥꯏꯒꯅꯨꯗꯤ ꯍꯥꯏꯕꯅꯦ
ꯍꯣꯏ ꯍꯥꯏꯔ ꯔꯣꯏꯁꯦꯗ ꯑꯗꯨꯗꯤ
ꯇꯣꯛꯈ꯭ꯔꯁꯦ
ꯎꯝ ꯑꯗꯣ ꯅꯪ ꯅꯃꯥ ꯅꯄꯥ ꯃꯣꯏ ꯏꯅꯥꯎ ꯅꯨꯄꯥ ꯏꯅꯥꯎ ꯅꯨꯄꯤ ꯃꯣꯏ ꯅꯨꯡꯉꯥꯏꯔꯤꯕ꯭ꯔꯣ
ꯍꯣꯏ ꯅꯨꯡꯉꯥꯏꯔꯤ ꯍꯥꯏꯕ ꯇꯥꯔꯦ ꯑꯅꯥꯕ ꯌꯥꯎꯗꯦ ꯍꯧꯖꯤꯛꯀꯥꯟꯗꯤ
ꯑꯣ ꯑꯗꯨ ꯑꯩꯈꯣꯏꯒꯤꯁꯨ
ꯑꯣ ꯅꯣꯏ ꯑꯗꯨꯗ ꯅꯆꯤꯟ ꯏꯅꯥꯎ ꯔꯦꯟꯗ ꯂꯩꯕ꯭ꯔꯥ ꯅꯠꯇ꯭ꯔꯒ ꯄꯦꯔꯦꯟꯁꯀ ꯂꯩꯕ꯭ꯔꯥ
ꯑꯩ ꯑꯩꯗꯤ ꯏꯃꯥꯟꯅꯕꯤ ꯑꯃꯒꯀꯣ ꯑꯩ ꯀ꯭ꯂꯥꯁꯃꯦꯠ ꯑꯃꯒꯀꯣ ꯂꯩꯃꯤꯟꯅꯕꯅꯦ ꯀꯣꯆꯤꯡ ꯂꯧꯔꯒꯀꯣ ꯂꯩꯕꯅꯦ ꯈꯪꯗꯦ ꯅꯨꯡꯉꯥꯏꯕ꯭ꯔꯥ ꯅꯨꯡꯉꯥꯏꯗꯕ ꯄꯪꯂꯩ ꯂꯩꯕꯅꯦ
ꯄꯪ ꯀꯣꯏꯗ ꯀꯣꯏꯕ
ꯎꯝ
ꯍꯣꯏꯗꯥ ꯏꯃꯥꯟꯅꯕꯤ ꯑꯩꯈꯣꯏꯒ ꯂꯩꯕꯁꯨ ꯅꯨꯡꯉꯥꯏꯕꯅꯦ ꯑꯩꯈꯣꯏꯗꯤ ꯑꯦꯂꯕꯦꯟ ꯑꯦꯂꯚꯦꯟ ꯇꯨꯌꯦꯜꯇ ꯍꯣꯁ ꯍꯣꯁꯇꯦꯜꯗ ꯂꯩꯔꯛꯄꯅꯤꯅ ꯑꯗꯨꯒꯨꯝꯕ ꯀꯔꯤꯝꯇ ꯍꯉꯛꯇꯦꯕ
ꯎꯝ
ꯑꯩꯈꯣꯏ ꯍꯣꯁꯇꯦꯜꯗꯤ ꯌꯥꯝ ꯏꯁꯇ꯭ꯔꯤꯛ ꯑꯣꯏꯌꯦꯕꯀꯣ ꯃꯄꯥꯟꯁꯨ ꯊꯣꯛꯍꯟꯕ ꯌꯥꯗꯦ ꯑꯩꯈꯣꯏ
ꯇꯥꯔꯛꯄ꯭ꯔꯣ
ꯏꯂꯚꯦꯟ ꯇꯦꯌꯦꯕ ꯗꯔꯣ
ꯍꯣꯏ
ꯎꯂꯤꯕꯤꯌꯥ ꯈꯪꯕ꯭ꯔꯥ ꯀꯪꯂꯥ ꯇꯣꯝꯕꯤꯗ
ꯑꯣ ꯑꯣ ꯑꯣ
ꯑꯗꯨꯗ ꯂꯩ ꯑ ꯑꯗꯨꯗ ꯀꯥꯔꯛꯄꯅꯦꯕ ꯑꯗꯨ ꯑꯩꯈꯣꯏꯗꯤ ꯃꯄꯥꯟ ꯊꯣꯛꯄ ꯌꯥꯗꯦꯕꯀꯣ ꯒꯦꯠ ꯃꯄꯥꯟꯗ ꯑꯩꯈꯣꯏ ꯗꯨ ꯑꯆꯥꯄꯣꯠ ꯂꯧꯅꯤꯡꯉꯥꯏꯁꯨ ꯑꯆꯥꯄꯣꯠ ꯂꯩꯒꯦ ꯍꯥꯏꯔꯁꯨ ꯃꯅꯨꯡꯗ ꯀꯦꯝꯄꯥꯁꯇ ꯑꯗꯨꯝ ꯍꯥꯡꯕ ꯃꯇꯝꯗ ꯂꯧꯏ ꯂꯧꯕ ꯉꯥꯛꯇꯅꯦꯕ
ꯑ ꯑꯩꯁꯨ ꯀꯣ ꯀ꯭ꯂꯥꯁ ꯑꯦꯠꯠꯇ ꯀꯩꯅꯣ ꯆ ꯆ ꯁ꯭ꯀꯨꯜ ꯈꯪꯕ꯭ꯔꯣ ꯀꯪꯂꯥ ꯇꯨꯝꯕꯤꯗ ꯂꯩꯕꯅꯣ ꯑꯗꯨꯗ ꯑꯗꯨꯗ ꯕꯣꯔꯗꯤꯡ ꯂꯩꯌꯦ
ꯑꯥ ꯑꯥ ꯑꯗꯨꯗꯣ ꯀꯥꯔꯛꯄ
ꯍꯣꯏ ꯑꯁ ꯑꯩꯗꯤ ꯆꯍꯤ ꯑꯃꯈꯛꯇꯅꯦ ꯀ꯭ꯂꯥꯁ ꯑꯦꯠ ꯑꯗꯨ ꯆꯍꯤ ꯈꯛꯇꯅꯤ ꯂꯩꯕꯁꯦ
ꯑꯣ ꯍꯣꯁꯇꯦꯜꯗ ꯂꯩꯕꯁꯨ ꯅꯨꯡꯉꯥꯏ ꯅꯨꯡꯉꯥꯏ ꯅꯨꯡꯁꯨ ꯅꯨꯡꯉꯥꯏꯌꯦ ꯋꯥꯁꯨ ꯋꯥꯕꯅꯦ ꯍꯣꯁꯇꯦꯜꯗ ꯂꯩꯕꯗ ꯍꯣꯁꯇꯦꯜ ꯂꯩ ꯗꯤ ꯑꯗꯨꯝ ꯃꯔꯨꯞ ꯀ ꯄꯨꯣꯏꯕꯗꯣ ꯅꯨꯡꯇꯤ ꯑꯗꯨꯝ ꯅꯨꯡꯉꯥꯏꯌꯦꯕꯀꯣ
ꯑꯥ
ꯑꯗꯨ ꯃꯔꯝ ꯑꯃꯅ ꯑꯗꯨꯝ ꯌꯨꯝꯕꯨꯁꯨ ꯅꯤꯡꯁꯤꯡꯉꯦꯅ ꯏꯃꯥ ꯏꯄꯥꯕꯨꯁꯨ ꯅꯤꯡꯁꯤꯡꯉꯦꯅ
ꯑꯁ ꯌꯥꯝ ꯅꯤꯡꯁꯤꯡꯕꯅꯦ ꯑꯩꯈꯣꯏꯗꯤ
ꯇꯤ ꯀꯞꯄꯅꯤ
ꯑꯩꯈꯣꯏꯁꯨꯅꯦ ꯑꯍꯥꯟꯕ ꯂꯩꯕ ꯃꯇꯝꯗꯀꯣ ꯏꯃꯥ ꯃꯣꯏ ꯊꯤꯟ ꯕꯤꯌꯦꯕ ꯑꯗꯨꯗ ꯑꯁ ꯂꯩꯕꯗꯣ ꯀꯞꯅꯤꯡꯕꯗꯣ
ꯊꯤꯟꯕ ꯃꯇꯝꯗꯤ ꯀꯞꯇꯦ ꯑꯩꯗꯤ ꯑꯩ
ꯍꯝ
ꯅꯨꯡꯇꯤ ꯀꯛꯔ ꯑꯩꯈꯣꯏ ꯋꯥꯔꯗꯦꯟ ꯑꯩꯈꯣꯏꯗꯤ ꯐꯣꯟ ꯅꯨꯡꯇꯤꯒꯤ ꯋꯥꯔꯤꯔꯁ ꯅꯥꯕ ꯌꯥꯗꯦꯕꯀꯣ ꯑꯗꯨꯝ ꯑꯗꯨꯕꯨ ꯑꯩ ꯑꯍꯟ ꯑꯍꯟꯗ ꯂꯥꯛꯄꯤ ꯑꯩ ꯅꯨꯡꯇꯤ ꯀꯥꯞꯄꯤ ꯑꯗꯨꯝ ꯑꯩꯕꯨꯗꯤ ꯄꯤꯔꯨꯅꯦꯕ ꯑꯗꯨꯁꯨ ꯑꯩꯠ ꯀ꯭ꯂꯥꯁ ꯏꯂꯚꯦꯟꯗꯅꯦꯕꯀꯣ ꯍꯞꯇꯥ ꯑꯃꯗꯤꯗꯤ ꯑꯣꯏꯔꯝꯅꯤ ꯍꯥꯏꯅ ꯑꯗꯨꯝ ꯑꯗꯨꯝ ꯇꯧꯔꯛꯄꯗꯣ ꯑꯩꯈꯣꯏ ꯋꯥꯔꯗꯦꯟ ꯅꯣꯡꯃꯥꯛ ꯆꯥꯏꯕꯅꯤꯅ ꯑꯩꯕꯣ
ꯑꯥ ꯑꯥ
ꯉꯁꯤꯗꯤ ꯅꯪꯕꯨ ꯑꯣꯏꯁ ꯆꯅꯅꯤꯡꯉꯥꯏ ꯐꯣꯟ ꯄꯤꯔꯔꯣꯏ ꯍꯦꯟꯅ ꯆꯥꯏꯕꯅꯦꯕ
ꯎꯝ ꯎ
ꯑꯗꯨꯗꯤ ꯍꯧꯖꯤꯛꯀ ꯅꯣꯏꯗꯤ ꯂꯥꯏꯔꯤꯛ ꯀꯟꯅ ꯄꯥꯔꯛꯑꯕꯅꯤꯅꯦ
ꯑꯁ ꯈꯪꯅꯩꯗ ꯂꯥꯏꯔꯤꯛꯀꯤ ꯎꯝ ꯄꯥꯔ ꯄꯥꯔꯁꯨ ꯑꯁ ꯀꯩ ꯍꯥꯏꯁꯤꯔꯣ ꯈꯪꯗ꯭ꯔꯦꯗ ꯂꯩꯔꯤꯁꯦ
ꯄꯥꯎꯗ ꯊꯣꯞ ꯊꯣꯞ ꯂꯩꯗꯤ ꯂꯥꯏꯔꯤꯛ ꯄꯥꯅꯤꯡꯉꯁꯨ ꯀꯌꯥ ꯄꯥ ꯍꯥꯏꯗꯤ ꯄꯥꯗ꯭ꯔꯁꯨ ꯌꯥꯔꯦꯕꯀꯣ ꯄꯥꯗ꯭ꯔꯁꯨ ꯌꯥꯔꯦ ꯍꯥꯏꯕ ꯅꯠꯇꯦ ꯑꯗꯨꯕꯨ
ꯑꯗꯨꯝꯔꯤꯦꯛ ꯀꯩꯅꯣ ꯍꯥꯏꯗꯤ ꯈꯤꯇꯪ ꯋꯥꯏ ꯁꯥꯡꯕ ꯂꯩꯗꯅ
ꯑ
ꯊꯨꯞꯀꯤꯗꯤ ꯀꯟꯅ ꯍꯣꯠꯅꯔ ꯄꯁꯤ ꯋꯥꯡꯕꯗꯣ ꯃꯤ ꯃꯃꯥꯡꯗꯁꯨ ꯑꯗꯨꯝ ꯍꯥꯏꯗꯤ ꯇꯧꯊꯣꯛ ꯄꯣꯠꯇꯏ ꯑꯃ ꯃꯥꯜꯂꯌꯦꯦꯕꯀꯣ
ꯍ
ꯐꯌꯦ ꯐꯖꯅ
ꯀ꯭ꯂꯥꯁ ꯇꯕꯗ ꯄꯤꯁꯤꯗ ꯃꯔꯨ
ꯍꯣꯏ ꯄꯤ ꯁꯤ ꯍꯣꯏ ꯑꯗꯨꯅꯤ ꯍꯥꯏꯗꯤ ꯑꯗꯨꯝ ꯂꯥꯛꯄꯗ ꯃꯤꯅꯁꯨ ꯄꯤꯁꯤ ꯍꯥꯡꯕꯗꯣ ꯑꯗꯨꯝ ꯑꯩꯈꯣꯏꯁꯨ ꯏꯀꯥꯏꯅ ꯌꯥꯝꯗ꯭ꯔꯗꯤꯀꯣ ꯐꯤꯁꯤ ꯀꯌꯥꯗꯣ ꯍꯦ ꯅꯪ ꯍꯥꯏꯔꯛꯄꯗ ꯑꯥ ꯇꯦꯟꯗꯨꯁꯨ ꯆꯞ ꯃꯥꯟꯅꯩ ꯇꯦꯟꯒ ꯊꯣꯛꯄꯁꯨ ꯆꯥꯡ ꯃꯥꯟꯅꯥꯏ ꯑꯗꯨꯗꯤ ꯍ ꯇꯦꯟꯗꯨꯁꯨ ꯑꯗꯨꯝ ꯃꯤꯅ ꯑꯦꯂꯕꯦꯟꯗ ꯀꯥꯕ ꯀꯥꯟꯗ ꯌꯥꯝ ꯍꯥꯡ ꯏꯅ ꯑꯗꯨ ꯀꯣ
ꯑ
ꯄꯁꯤ ꯀꯌꯥꯅꯣ ꯀꯌꯥꯅꯣ ꯍꯥꯏꯕꯗꯣ
ꯍꯧꯖꯤꯛꯇꯣ ꯅꯪ ꯅꯪꯒꯤ ꯅꯪꯒꯤ ꯅꯝꯕꯔꯗꯣ
ꯎꯝ
ꯅꯨꯄꯥꯒꯤ ꯃꯤꯡ ꯊꯣꯛꯄꯒꯨꯝ ꯇꯧꯑꯅꯦ
ꯈꯣꯏ ꯅꯨꯄꯥꯒꯤ ꯃꯤꯡ ꯊꯣꯛꯄꯅꯦ ꯑꯩꯈꯣꯏꯗꯗꯥꯒꯤ ꯍꯥꯞꯄ ꯑꯗꯨꯒꯤ
ꯑꯣ ꯑꯣ ꯑꯗꯨꯒꯤ ꯑꯣꯏ ꯃꯥꯜꯂꯦ
ꯃꯤ ꯃꯤꯅꯀꯣ ꯀꯣꯜ ꯍꯦꯛ ꯇꯧꯔꯛꯄꯗ ꯍꯜꯂꯣ ꯍꯥꯏꯗꯅ ꯕ꯭ꯔꯥꯗꯔ ꯕ꯭ꯔꯥꯗꯔꯅ ꯍꯥꯏꯕꯗꯣ
ꯎꯝ
ꯑꯗꯨꯝ ꯍꯥꯏꯔꯛꯄ ꯑꯩꯕꯨ
ꯑꯥ
ꯑꯗꯨꯒꯤ ꯑꯩꯅ ꯍꯜꯂꯣ ꯍꯣꯏ ꯍꯥꯏꯅ ꯍꯥꯏꯔꯗꯤ ꯑꯣ ꯁꯤꯗꯤ ꯁꯤꯁꯇꯔꯅꯤꯅꯦ ꯍꯥꯏꯅ ꯑꯗꯨꯝ ꯐꯥꯈꯤ ꯇꯧꯕꯅꯦ ꯅꯨꯄꯥ ꯏꯃꯤꯡ ꯊꯣꯛꯑꯒ ꯅ ꯅꯪ ꯍꯣꯃꯣꯔꯣ ꯍꯥꯏꯅ ꯂꯥꯛꯅꯕꯗ
ꯑꯩꯁꯤꯒꯣ ꯅꯨꯄꯥꯒꯤ ꯃꯤꯡ ꯊꯣꯛꯄꯒꯤ ꯅꯨꯄꯥꯔꯣ ꯈꯟꯕꯅꯤꯅ
ꯎꯝ ꯅꯍꯥꯟ ꯀꯩꯅꯣ ꯇꯧꯕꯗ ꯑꯩꯈꯣꯏꯗ ꯗꯥꯟ ꯈꯨꯝꯃꯣꯛ
ꯁꯅꯕ ꯅꯉꯥꯏꯌꯦ ꯅꯨꯄꯤ ꯕꯨꯖꯨ ꯋꯥꯔꯤ
ꯍꯣꯏꯗ ꯑꯗꯨꯝ ꯅꯨꯡꯉꯥꯏꯕ ꯅꯨꯡꯉꯥꯏꯕ ꯅꯨꯡꯉꯥꯏꯇꯕ ꯃꯤ ꯂꯩꯌꯦꯕꯀꯣ ꯃꯤ ꯈꯔꯗꯤ ꯑꯁ ꯅꯨꯄꯥ ꯑꯃꯗꯤ ꯅꯨꯡꯉꯥꯏꯗꯨꯗ ꯌꯥꯝ ꯄꯣꯛꯉꯒ ꯀꯔꯤꯁꯤꯔꯥ ꯅꯪꯒꯤ ꯕꯦꯛꯒ꯭ꯔꯥꯎꯟ ꯅꯣꯏꯁ ꯇꯥꯏꯌꯦ ꯐꯣꯔꯦꯁ ꯅꯥꯕ ꯅꯨꯡꯉꯥꯏꯇꯦꯅ ꯍꯦꯛꯇ ꯍꯥꯏꯕꯗꯣ ꯃꯤ ꯑꯃ ꯂꯩꯌꯦꯅꯦ
ꯅꯪꯉꯣꯟꯗꯔꯣ
ꯑꯥ ꯑꯗꯨꯝ ꯃꯁꯥꯟꯅ ꯃꯁꯥꯒꯤ ꯑꯣꯏꯔꯝꯅꯤꯗ ꯑꯩꯈꯣꯏ ꯑꯩꯉꯣꯟꯗꯅꯗꯣ ꯑꯣꯏꯔꯝꯃꯣꯏꯅ ꯋꯥꯆꯞꯇ ꯍꯣꯏꯗ ꯁꯤꯕꯨꯗꯤꯀꯣ ꯅꯨꯡꯇꯤ ꯀꯩꯅꯣ ꯋꯥꯔꯤ ꯁꯅꯥꯒꯗꯕꯁꯨ ꯅꯠꯇꯦ ꯃꯣꯏꯅ ꯇꯜꯂꯗꯤ ꯃꯤ ꯌꯥꯝ ꯂꯩꯁꯤꯗꯤꯀꯣ
ꯍꯣꯏ ꯑꯩꯗꯤ ꯍꯧꯖꯤꯛ ꯐꯥꯎꯗꯤ ꯑꯗꯨꯒꯨꯝꯕꯗꯣ ꯐꯪꯗ꯭ꯔꯤꯌꯦ
ꯋꯥꯆꯞꯇ ꯇꯧꯔꯛꯄ ꯅꯪꯃ ꯑꯌꯨꯛ ꯇꯧꯁꯦꯅ ꯑꯗꯨꯝ ꯀꯩꯅꯣ ꯇꯧꯔꯒ ꯃꯥ ꯋꯥꯆꯞꯇꯁꯨꯦ ꯑꯩ ꯇꯧꯔꯛꯄ ꯑꯗꯨꯒ ꯏꯁ ꯅꯪꯒꯤ ꯕꯦꯛꯒ꯭ꯔꯥꯎꯟ ꯂꯣꯏꯁꯦ ꯌꯥꯝꯃꯜꯂꯦ ꯁꯤꯗꯤ ꯑꯩꯅ ꯍꯥꯏꯕ ꯑꯗꯨꯒꯤ ꯑꯩꯅ ꯍꯣꯏ ꯍꯣꯏ ꯌꯥꯔꯦ ꯑꯗꯨꯗꯤ ꯐꯔꯦ ꯐꯔꯦ ꯍꯥꯏꯅ ꯑꯗꯨꯝ ꯅꯣꯡꯃ ꯑꯗꯨꯝ ꯑꯣꯏꯔꯁꯅꯔꯁꯦ ꯍꯥꯏꯅ ꯊꯝꯈ꯭ꯔꯦ
ꯑꯥ ꯑꯥ
ꯑꯗꯨꯒ ꯑꯩ ꯅꯝꯕꯔ ꯑꯇꯣꯞꯄ ꯑꯩ ꯑꯅꯤ ꯁꯤꯖꯤꯟꯅꯩꯑꯕꯀꯣ ꯅꯝꯕꯔ ꯑꯇꯣꯞꯄꯗ ꯇꯧꯕꯗ ꯎꯝ ꯋꯥꯔꯤꯁ ꯅꯥꯅꯕ ꯀꯥꯟꯗ ꯑꯩꯈꯣꯏ ꯔꯨꯝꯗ ꯂꯨꯄꯥ ꯑꯃ ꯆꯪꯉꯛꯑꯦꯕ ꯉꯔꯥꯡ ꯑꯍꯤꯡꯅꯦ ꯑꯗꯨꯗꯣ ꯑꯗꯨꯒ ꯋꯥꯔꯤꯁꯤ ꯅꯥꯕꯤ ꯑꯁ ꯑꯗꯨ ꯅꯨꯄꯥꯗꯣ ꯐꯨꯔꯣ ꯐꯨꯔꯣ ꯂꯪꯃꯜꯂꯤꯦ ꯐꯨꯔꯨꯞ ꯐꯨꯔꯣꯏꯅ ꯑꯃꯁꯁꯨ ꯍꯩꯔꯛꯄ ꯑꯗꯨ ꯑꯗꯨꯝ ꯅꯪ ꯅꯪ ꯅꯪꯒꯤ ꯕꯦꯛꯒ꯭ꯔꯥꯎꯟ ꯅꯣꯂꯦꯖ ꯀꯛꯂꯝꯕꯤꯒꯤꯅꯤ ꯄꯣꯏꯟꯁ ꯌꯥꯝꯗꯦ
ꯂꯣꯏꯔꯤꯌꯦ ꯗꯨꯗꯤ
ꯍꯥꯏꯅ ꯍꯥꯏꯔꯕ ꯐꯪꯗ꯭ꯔꯤ
ꯃꯤꯕꯨꯀꯣ ꯑꯗꯨꯃꯥꯏ ꯍꯥꯏꯕꯗꯣ ꯐꯠꯇꯦꯕ ꯀꯣ
ꯋꯥꯍꯩꯁꯤꯡꯁꯦ ꯄꯥꯈꯪ ꯁꯔꯤ ꯌꯥꯝ ꯃꯅꯥꯏꯌꯦꯕ
ꯎꯝ
ꯑꯗꯨꯝ ꯌꯨꯝꯗ ꯂꯩꯒꯗ꯭ꯔꯣ ꯉꯁꯤꯗꯤ ꯃꯥꯄꯟ ꯊꯣꯛꯑꯣꯏꯗ꯭ꯔꯣ ꯍꯣꯏ ꯇꯥꯏꯌꯦ ꯇꯥꯏ